ꯍꯥ ꯚꯣꯂꯨꯝ ꯆꯥꯎꯋꯦ
ꯆꯥꯎꯕꯅꯤ ꯆꯥꯎꯕꯅꯤ
ꯐꯗꯤ ꯐꯔꯦꯗ ꯍꯣꯁꯄꯤꯇꯜ ꯃꯃꯥꯡꯅꯤꯗ
ꯑꯧ ꯑꯗꯨꯅ ꯐꯕꯅꯤ ꯑꯗꯨꯗꯤ ꯍꯥꯏꯕꯗꯤ ꯅꯣꯏ ꯂꯩꯕ ꯀꯥ ꯑꯁꯤ ꯅꯛ ꯅꯛ ꯅꯛꯅ ꯂꯩꯃꯤꯟꯅꯕ꯭ꯔꯥ ꯋꯥꯜꯗꯨ
ꯍꯣꯏꯗ
ꯎꯝ
ꯉꯍꯥꯟ ꯉꯁꯥꯏꯕꯟꯅꯤ ꯋꯥꯔꯤ ꯁꯥꯕꯗꯣ ꯀꯤꯔꯣ ꯀꯥꯎꯈ꯭ꯔꯦ ꯋꯥꯔꯤ ꯁꯥꯔꯝꯕꯗꯣ ꯀꯔꯝꯕ ꯋꯥꯔꯤꯔꯣ
ꯍꯥ ꯁꯤꯐꯥꯏꯒꯤ ꯃꯔꯝꯗ
ꯑꯥ ꯁꯤꯄꯥꯏ ꯃꯔꯝꯅꯦ ꯁꯤꯄꯥꯏꯁꯦ ꯏꯔꯥꯡ ꯌꯥꯝꯕꯅꯤꯅ ꯚꯦꯀꯦꯟꯁꯤ ꯌꯥꯝꯃꯦꯅ ꯆꯪꯉꯒ ꯍꯣꯔꯦꯟ ꯁꯤꯔꯗꯤ ꯀꯤꯗ꯭ꯔꯣ
ꯅꯪꯗꯤ ꯑꯗꯨꯁꯨ ꯈꯟ ꯈꯟꯕꯖꯥꯠꯅꯤꯅꯦ ꯌꯥꯏ ꯐꯤꯆꯔ ꯐꯤꯆꯔꯁꯨ ꯈꯟꯗꯕ ꯌꯗꯦꯅꯦ ꯀꯣ
ꯌꯗꯦ ꯌꯗꯦ
ꯁꯤꯐꯥꯏꯗꯤ ꯅꯪ ꯄꯣꯁ ꯍꯣꯝ ꯄꯣꯁꯇꯤꯡꯁꯨ ꯐꯪꯂꯔꯣꯏ ꯃꯐꯝ ꯈꯨꯗꯤꯡꯃꯛ ꯄꯨꯡꯆꯠ ꯆꯠꯀꯅꯤ ꯋꯥꯒꯅꯤ
ꯏꯔꯥꯡ ꯑꯃ ꯊꯣꯛꯑꯦ ꯍꯥꯏꯗꯤ ꯅꯪ ꯑꯗꯨꯃꯛ ꯃꯐꯝꯗꯨ ꯊꯥꯖꯤꯟꯒꯅꯤ ꯇꯨꯝꯕ ꯂꯩꯐꯝ ꯆꯥꯐꯝ ꯈꯪꯉꯣꯏ ꯇꯧꯅꯤꯡꯒꯗ꯭ꯔꯣ ꯅꯪꯕꯨ
ꯑꯗꯨꯅꯦ ꯅꯨꯄꯤꯁꯨ ꯈꯠꯇꯣꯛ ꯑꯒ ꯆꯀꯗꯧꯅꯤꯅꯦ
ꯐꯦꯃꯤꯂꯤ ꯊꯥꯗꯣꯛꯑꯒ ꯆꯠꯀꯗꯕꯅꯤ
ꯌꯨꯝꯗ ꯀꯅꯥ ꯀꯅꯥꯅ ꯅꯨꯄꯤꯁꯤꯅ ꯂꯩꯕ꯭ꯔꯥ ꯈꯪꯗꯣꯏꯅꯦ
ꯎꯝ ꯑꯗꯨꯃꯥꯏꯅ ꯂꯨꯍꯣꯡꯒꯅꯤ
ꯑꯩꯁꯦ ꯀꯨꯏꯔꯔꯣꯏ ꯀꯨꯏꯕꯗ ꯆꯍꯤ
ꯃꯥꯎ ꯅꯨꯄꯤꯗ꯭ꯔꯣ
ꯍꯣꯏꯗ
ꯗꯣꯟ ꯕꯣꯁꯀꯣꯒꯤꯗꯣ
ꯎꯝ
ꯑꯧ ꯂꯨꯍꯣꯡꯕ
ꯂꯨꯍꯣꯡꯅꯤꯡꯉꯗꯤ ꯃꯥꯒꯤ ꯍꯛꯆꯥꯡ ꯈꯔ ꯋꯦꯠ ꯍꯟꯊꯅꯤꯡꯉꯦ ꯑꯦꯁꯔꯁꯥꯁ ꯇꯧꯋꯣ ꯍꯥꯏꯔꯒ ꯇꯧꯗꯅ ꯂꯩꯕ
ꯃꯥꯁꯨ ꯋꯦꯠ ꯌꯥꯝꯕ꯭ꯔꯣ
ꯑꯩꯅ ꯍꯦꯟꯕꯅꯦ
ꯑꯁ ꯑꯗꯨꯗꯤ ꯅꯣꯏꯔꯝꯃꯅꯤ
ꯅꯣꯏꯔꯁꯨ ꯃꯤ ꯆꯥꯎꯋꯦꯕ ꯃꯤ ꯋꯥꯡꯉꯦꯕ ꯈꯔ ꯅꯨꯄꯤ ꯌꯦꯡꯉꯗꯤ ꯃꯤꯗꯤ ꯋꯥꯡ ꯑꯅꯦ ꯈꯪꯗꯦ ꯅꯪ ꯈ꯭ꯋꯥꯏ ꯄꯣꯏꯟ ꯐꯣꯔ ꯌꯧꯋꯦꯔꯗꯤ ꯃꯥꯖꯨ ꯐꯥꯏꯚ ꯄꯣꯏꯟ ꯊ꯭ꯔꯤ ꯐꯣ ꯐꯣꯔ ꯃꯛꯇꯤ ꯌꯧꯔꯝꯃꯣꯢ ꯃꯥꯁꯨ
ꯑꯣ
ꯐꯥꯏꯚ ꯄꯣꯏꯟ ꯊ꯭ꯔꯤ ꯈꯔ ꯍꯦꯟꯕ ꯌꯥꯏ ꯅꯨꯄꯤ ꯑꯣꯏꯗꯤ ꯋꯥꯡꯒꯗꯔ
ꯍꯣꯏ ꯅꯨꯄꯤꯗꯤ ꯋꯥꯡꯅ ꯎꯕꯅꯤꯗ ꯃꯅꯥꯛꯇ ꯆꯠꯂꯗꯤ ꯑꯃꯨꯛ ꯅꯦꯝꯂꯝꯝꯕ ꯑꯗꯨ ꯑꯣꯏꯔꯁꯨ ꯋꯥꯡꯅ ꯂꯥꯞꯅ ꯌꯦꯡꯕ ꯀꯥꯟꯗꯗꯤ ꯋꯥꯡꯅ ꯎꯕꯅꯤ
ꯎꯝ ꯅꯍꯥꯟ ꯑꯩꯈꯣꯏ ꯀ꯭ꯂꯥꯁꯃꯦꯠ ꯅꯨꯄꯤ ꯑꯋꯥꯡ ꯋꯥꯡꯕ ꯃꯔꯛꯇ ꯅꯪ ꯂꯦꯞꯄꯒ ꯅꯣꯛꯔꯛ ꯂꯩꯕꯗꯣ
ꯀꯗꯥꯏꯗ
ꯃꯥꯁꯇꯔꯗ
ꯀꯅꯥꯗ ꯀꯗꯥꯏꯗ ꯑꯩ ꯀꯥꯎꯈ꯭ꯔꯦꯅꯦ ꯅꯪ ꯍꯥꯏꯁꯦ
ꯑꯁ ꯅꯥꯗꯤꯌꯥꯁꯦ ꯌꯥꯝ ꯋꯥꯡꯉꯝꯅꯤꯅꯦ
ꯍꯥ ꯅꯗꯤꯌꯥ ꯅꯪꯅ ꯃꯇꯝ ꯑꯃꯗ ꯅꯗꯤꯌꯥꯥ ꯌꯦꯡꯉꯝꯝꯕꯗꯣ ꯍꯥ ꯍꯥ
ꯅꯗꯤꯌꯥꯗꯣ
ꯑꯍꯥ ꯍꯥ ꯅꯪ ꯅꯗꯤꯌꯥꯒꯤ ꯋꯥꯈꯟ ꯊꯥꯗꯣꯛꯄ ꯉꯝꯗ꯭ꯔꯤ
ꯇꯣꯛꯈꯒ
ꯑꯍꯥ ꯑꯍꯥ ꯍꯥ
ꯑꯩ ꯃꯥꯕꯨ ꯋꯥꯔꯤ ꯁꯥꯔꯝꯅꯤ ꯃꯥꯅꯁꯨ
ꯑꯧ
ꯑꯥ ꯁꯤꯁꯦ ꯍꯥꯏꯔꯣꯏꯒꯦ
ꯑꯍꯥ ꯍꯥ ꯅꯣꯏꯌꯦ ꯃꯥꯁꯨ ꯅꯣꯏꯕꯗꯤ ꯐꯖꯟ ꯅꯣꯏꯕꯅꯤ
ꯅꯣꯏ ꯍꯥꯏꯕꯁꯦ ꯅꯣꯏ ꯍꯦꯟ ꯌꯥꯝ ꯍꯦꯟꯅꯗꯤ ꯅꯣꯢꯗꯦꯗꯅ
ꯃꯃꯥꯏꯗꯨ ꯐꯖꯟ ꯅꯣꯏꯌꯦ ꯃꯥꯒꯤ ꯃꯃꯥꯏꯗꯣ
ꯑꯗꯨꯅ ꯐꯖꯩ ꯍꯥꯏꯔꯒ
ꯑꯁ ꯍꯧꯖꯤꯛ ꯌꯥꯁꯤꯝꯆꯣꯟꯗꯨꯗꯤ ꯈꯪꯕ꯭ꯔꯣ ꯅꯪ
ꯈꯪꯉꯤꯗ ꯌꯥꯁꯤꯝꯆꯣꯟꯗꯨꯁꯨ ꯃꯥꯏ ꯅꯨꯄꯤꯅ ꯑꯧ ꯀꯄꯣ ꯀꯥꯄꯣ ꯀꯥꯄꯣ ꯍꯥꯏ ꯂꯩꯌꯦ
ꯍꯥ
ꯅꯍꯥꯟꯗꯣ
ꯑꯥ
ꯃꯣꯏꯅ ꯂꯥꯏꯟ ꯀꯥꯞꯄꯣꯅ ꯀꯅꯥꯅꯦꯕ ꯃꯥꯒꯤ ꯃꯔꯨꯞ ꯅꯨꯄꯤ ꯑꯃ ꯂꯩꯕꯅꯤꯅꯦ
ꯀꯩꯅꯣ ꯔꯥꯏꯅ ꯍꯥꯢꯗꯤ
ꯂꯥꯏꯟ ꯂꯥꯏꯟ
ꯑꯣ ꯂꯥꯏꯟ
ꯂꯥꯏꯟ ꯀꯥꯞꯄꯣꯅ ꯋꯥꯔꯤ ꯁꯥꯋꯣꯅ ꯍꯥꯏꯔꯒ ꯍꯥꯏꯌꯦ ꯃꯥ ꯅꯨꯄꯤꯗꯅ ꯑꯗꯨꯒ ꯑꯩꯕꯨ ꯍꯥꯏꯔꯛꯄꯅꯦ ꯃꯥꯅ ꯀꯔꯤꯁꯨ ꯑꯩꯅ ꯋꯥꯔꯤ ꯁꯥꯗꯕꯅꯦ
ꯃꯥ ꯎꯝ ꯃꯤ ꯋꯥꯡ ꯆꯎ ꯃꯤ ꯋꯥꯡ ꯆꯥꯎꯋꯤꯀꯣ
ꯑꯣ ꯍꯣꯏ ꯋꯥꯡ ꯆꯥꯎꯋꯦ ꯌꯥꯁꯤꯝꯆꯣꯟꯅ
ꯑꯗꯨ ꯁꯨꯝ ꯃꯥꯒꯤ ꯃꯨꯎꯝ ꯍꯥꯏꯌꯣ
ꯃꯥꯁꯨ ꯑꯩꯕꯨ ꯏꯟꯇꯔꯦꯁ ꯂꯩꯔꯝꯃꯣꯏꯗ꯭ꯔꯥ ꯍꯥꯏꯕꯗꯤ ꯃꯥ ꯀꯩꯅꯣꯝꯃꯥ ꯍꯥꯏꯌꯦ
ꯎꯝ
ꯑꯩꯅ ꯐꯥꯒꯤ ꯐꯥꯒꯤꯅ ꯅꯨꯄꯥ ꯀꯣꯏꯕ꯭ꯔꯥꯗꯤ ꯀꯣꯏꯌꯦ ꯍꯥꯏꯅꯤ ꯑꯃꯨꯛꯀ ꯃꯥꯏ ꯃꯥꯢ ꯅꯨꯄꯤꯅꯗꯤ ꯅꯨꯄꯥ ꯀꯣꯏꯗꯦ ꯍꯥꯏꯔꯛꯄꯅꯦ
ꯑꯩ ꯃꯔꯨꯞ ꯅꯨꯄꯤ ꯀꯅꯥꯔꯣ
ꯑꯈꯤ ꯍꯥꯏꯕ꯭ꯔꯗ
ꯔꯤꯟꯆꯨꯢ ꯐꯤ ꯍꯥꯏꯕ꯭ꯔꯥ ꯑꯃꯥꯗꯣ ꯔꯤꯟꯆꯤꯅꯥꯎ ꯑꯦ ꯔꯤꯟꯆꯨꯢ ꯐꯤ ꯍꯥꯏꯕ꯭ꯔꯥ
ꯔꯤꯟꯁꯤꯝꯐꯤ
ꯔꯤꯟꯁꯤꯝꯐꯤ ꯑꯣꯀꯦ ꯁꯥꯔ ꯌꯧꯗꯕ
ꯔꯤꯟꯁꯤꯝꯐꯤ ꯔꯤꯟꯁꯤꯝꯐꯤ
ꯔꯤꯟꯁꯤꯝꯐꯤ ꯃꯁꯨ ꯐꯨꯜ ꯇꯥꯏꯝ ꯐꯨꯜ ꯇꯥꯝ ꯇꯧꯕ꯭ꯔ ꯕꯤ ꯑꯦ
ꯍꯣꯏ ꯃꯥ ꯅꯠꯇ꯭ꯔꯣ ꯅꯪ ꯆꯠꯈꯤꯕꯗꯣ
ꯍꯥ
ꯔꯤꯟꯁꯤꯝꯐꯤ ꯅꯠꯇ꯭ꯔꯣ ꯅꯪ ꯆꯞꯄꯗꯣ
ꯑꯁ ꯂꯣꯏꯔꯦ ꯅꯪꯖꯦ ꯀꯅꯥꯅ ꯍꯥꯏꯕ꯭ꯔꯣ ꯑꯩ ꯐꯖꯁꯨ ꯃꯥꯕꯨ ꯌꯦꯡꯗꯦꯗ ꯑꯩ
ꯁꯥ
ꯑꯩꯅ ꯌꯦꯡꯕ ꯑꯃꯥꯗꯤ ꯌꯥꯎꯕꯅꯦ ꯃꯤꯡꯗꯤ ꯍꯥꯏꯕ ꯌꯥ ꯃꯦꯟꯁꯤ ꯅꯠꯇꯦꯗ ꯃꯦꯟꯁꯤꯗꯤ ꯗꯥꯝꯆꯥꯅ ꯌꯦꯡꯉꯤꯅꯤ
ꯀꯅꯥꯔꯣꯏꯑꯦ ꯅꯪꯒꯤꯗꯤ ꯈꯪꯗꯦ ꯂꯥꯁꯇ ꯑꯦ ꯈꯪꯑꯦ
ꯅꯠꯇꯦꯍꯦ ꯅꯠꯇꯦꯗ
ꯏꯁ ꯀꯅꯥꯅ ꯢꯕ꯭ꯔꯣ ꯑꯗꯨꯗꯤ ꯑꯦ ꯋꯥꯡ ꯁꯣꯏꯗ꯭ꯔꯦ
ꯐꯥ
ꯋꯥꯥꯡ ꯋꯥꯡꯁꯨꯅꯦ
ꯇ꯭ꯔꯥꯏꯕꯜ ꯅꯠꯇꯦ
ꯃꯌꯥꯡꯔꯣ
ꯃꯩꯇꯩꯅꯤ ꯃꯩꯇꯩ
ꯃꯩꯇꯩꯕꯨ ꯅꯪꯅ ꯆꯥꯛꯇꯕ ꯀꯅꯥ ꯂꯩꯔꯤꯒꯦ
ꯑꯦ ꯗ꯭ꯔꯣ ꯑꯣꯠ ꯇꯧꯕꯗꯨ ꯑꯣꯏꯔꯝꯅꯤ ꯃꯦꯔꯤ
ꯃꯥꯁꯨ ꯅꯠꯇꯦꯗ
ꯀꯔꯤꯅꯣ
ꯃꯁꯛ ꯐꯖꯕꯤ ꯍꯣꯏꯗꯤ ꯑꯩꯈꯣꯏ ꯁꯤꯅꯤꯌꯔ ꯍꯣꯏꯗꯣ ꯀꯣ
ꯀꯅꯥ ꯀꯅꯥ ꯀꯅꯥ ꯁꯤꯅꯤꯌ꯭ꯔ
ꯑꯈꯣꯏ ꯁꯤꯅꯤꯌꯔ ꯍꯣꯏꯗꯣꯅꯤꯅꯦ ꯃꯁꯛ ꯐꯖꯕꯗꯤ
ꯅꯪꯅ ꯄꯥꯝꯈꯤꯕꯗꯨ ꯀꯅꯥꯔꯣꯕ
ꯈꯪꯉꯣꯏꯗꯅꯪ
ꯈꯪꯒꯅꯤꯗꯥ
ꯑꯦ ꯍꯥꯏꯅꯤꯡꯗꯦꯗ ꯑꯗꯨꯝ ꯄꯥꯝꯕ ꯅꯠꯇꯦꯗ ꯌꯦꯡꯔꯝꯕꯅꯦꯗ
ꯁꯤꯅꯤꯌꯔꯔꯣ ꯑꯩꯈꯣꯏ ꯀ꯭ꯂꯥꯁ ꯃꯦꯠ ꯂꯣ
ꯑꯈꯣꯏ ꯀ꯭ꯂꯥꯁ ꯃꯦꯠꯅꯦ
ꯑꯗꯨꯕꯨ ꯍꯥꯏꯅꯤꯡꯉꯥꯏ ꯀꯔꯤ ꯇꯧꯕ꯭ꯔꯣꯅꯦ
ꯍ ꯍꯥ ꯍꯥ
ꯑꯩꯅ ꯍꯨꯔꯥꯟꯗꯕꯁꯨ ꯅꯠꯇꯦ
ꯅꯠꯇꯦꯗ ꯑꯣꯏꯔꯣꯏꯒꯗꯕ ꯄꯣꯠꯇꯣ ꯑꯗꯨꯝ ꯍꯧꯖꯤꯛ ꯍꯥꯏꯔꯒ ꯀꯩ ꯇꯧꯅꯤ
ꯑꯩꯖꯨ ꯑꯩꯖꯨ ꯅꯗꯤꯌꯥꯒꯤ ꯋꯥꯔꯤ ꯁꯥꯔꯤꯗꯨꯗꯤ
ꯍꯧꯖꯤꯛ ꯒꯨꯅꯥꯝꯂꯥꯗꯣ ꯈꯪꯕ꯭ꯔꯣ
ꯍꯥ
ꯀꯨꯅꯥꯝꯂꯥꯗꯣ
ꯑꯁꯥ ꯒꯨꯅꯥꯝꯂꯥꯁꯨ ꯍꯧꯖꯤꯛꯀꯤꯁ ꯑ
ꯔꯁꯤꯀꯦꯁ ꯔꯁꯤꯀꯦꯁꯅ ꯀꯣꯢꯕꯅꯤꯀꯣ ꯐ꯭ꯔꯦꯟꯗꯒꯤ ꯃꯔꯨꯞ ꯁꯥꯔꯒ ꯂꯥꯁꯇ ꯃꯥꯅ ꯀꯣꯏꯈ꯭ꯔꯦ
ꯎꯝ ꯔꯤꯁꯤꯀꯦꯁ ꯔꯤꯁꯤꯀꯦꯁ ꯀ ꯏꯂꯤꯖꯥ ꯁꯛ ꯔꯤꯁꯤꯀꯦꯁꯀ ꯏꯂꯤꯖꯥ ꯀꯣꯏꯔꯂꯩꯌꯦ
ꯑꯦꯍꯥ ꯔꯤꯁꯤꯀꯦꯁꯀ ꯒꯨꯅꯥꯝꯂꯥ ꯀꯣꯏꯕ ꯅꯠꯇ꯭ꯔꯣ ꯀꯣꯏꯅꯝ ꯅꯠꯇ꯭ꯔꯣ
ꯇꯥꯗꯦ ꯑꯥ ꯍꯣꯏ ꯔꯤꯁꯤꯀꯦꯁꯀ ꯒꯣꯅꯃꯂꯥ ꯁ ꯑꯗꯨꯒ ꯁꯥꯁꯤꯀꯦꯁꯀ ꯏꯂꯤꯖꯥ ꯋꯥ ꯉꯥꯡꯗ꯭ꯔꯦ
ꯑꯣ
ꯑꯗꯨꯒ ꯈꯣꯏ ꯀꯂ꯭ꯥꯁꯇ ꯀꯅꯥ ꯀꯅꯥ ꯀꯣꯏꯕ꯭ꯔꯣ
ꯇꯣꯞꯄꯗꯤ ꯂꯩꯇ ꯑꯝ ꯊꯦꯃꯁꯣꯔꯒ ꯕꯦꯕꯤꯅꯥ
ꯗꯦꯕꯤꯅꯥ ꯃꯕꯥꯅꯤ ꯅꯨꯡꯁꯤꯅꯕꯗꯨꯗꯤ ꯈꯪꯉꯦꯗ ꯑꯩꯗꯤ
ꯎꯝ ꯐꯦꯃꯦꯁꯣꯔꯁꯨ ꯐꯥꯒꯤ ꯐꯥꯒꯤꯗ ꯀꯣꯏ ꯀꯣꯏꯔꯒ ꯑꯗꯨꯝ ꯀꯣꯏꯈ꯭ꯔꯦ
ꯍꯝ ꯃꯤꯁꯣ
ꯕꯦꯕꯤꯅꯁꯨ ꯃꯤ ꯐꯠꯇꯕꯅꯤꯅ ꯗꯨꯝ ꯃꯤ ꯐꯕꯅꯦꯗ
ꯑ ꯃꯤ ꯐꯥꯕꯅꯦ ꯃꯥ ꯍꯣꯏ ꯑꯗꯨꯒ ꯍꯧꯖꯤꯛ ꯕꯨꯡꯗꯣꯟꯅ ꯀꯣꯏꯕ ꯑꯃꯗꯣ ꯀꯅꯥ ꯀꯧꯕ꯭ꯔꯥ ꯀꯥꯎꯈ꯭ꯔꯦ ꯃꯥꯏ ꯃꯃꯤꯡꯗꯣ
ꯕꯨꯡꯗꯣꯟꯅ ꯈꯅꯥ ꯀꯣꯏꯕ꯭ꯔꯣꯅꯦ
ꯃꯩꯇꯩꯂꯩꯃꯥ ꯍꯥꯏꯕ꯭ꯔꯥ ꯑꯩ ꯃꯩꯇꯩꯩ ꯂꯩꯃ ꯅꯠꯇꯦ
ꯃꯉꯥꯜꯂꯩꯃꯥꯔꯣ
ꯃꯥꯟꯅꯦ ꯃꯥ
ꯑꯗꯨꯕꯨ ꯕꯨꯡꯗꯣꯟꯅ ꯀꯣꯢꯕ꯭ꯔꯣ
ꯀꯣꯏꯕ ꯅꯠꯇꯦ ꯇ꯭ꯔꯥꯏ ꯇꯧꯔꯝꯕꯅꯤꯅꯦ ꯃꯥꯗꯨ ꯅꯨꯄꯥꯗꯨ
ꯑꯣ ꯂꯣꯏꯔꯦ
ꯍꯥꯏꯗꯕ꯭ꯔꯣ ꯅꯪꯕꯨ
ꯑꯁꯦꯡꯕꯔꯣ
ꯍꯣꯏ ꯋꯥꯔꯤ ꯂꯩꯕꯅꯦꯍꯦ ꯃꯥꯒꯤ ꯍꯦꯍꯦ
ꯗꯦ
ꯑꯥ ꯅꯣꯏ ꯏꯟꯇꯔꯟꯁꯤꯞ ꯆꯠꯄꯀꯥꯟꯗ ꯋꯥꯔꯤ ꯂꯩꯕꯅꯦ ꯃꯕꯥ ꯃꯥꯒꯤ ꯑꯍꯥꯍꯥ
ꯀꯩ ꯀꯔꯤ ꯀꯔꯤꯅ ꯀꯩꯅꯣ ꯃꯥꯁꯨ ꯒꯣꯍꯥꯇꯤꯗ ꯂꯩꯕ ꯅꯠꯇ꯭ꯔꯣ ꯑꯗꯨ ꯃꯇꯝꯗ
ꯍꯣꯏ ꯃꯣꯢ ꯏꯟꯇ꯭ꯔꯟ ꯆꯠꯄ꯭ꯔꯥ ꯁꯤꯂꯤꯒꯨꯔꯤ ꯆꯠꯄ ꯃꯇꯝꯗꯨ
ꯆꯠꯂꯦ ꯆꯠꯂꯦ ꯁꯤꯂꯤꯒꯨꯔꯤ ꯃꯉꯥꯜꯂꯩꯃꯥ ꯑꯈꯣꯏ ꯆꯠꯃꯤꯟꯅꯩꯌꯦ
ꯍꯣꯏ ꯍꯣꯏ ꯆꯤꯂꯤꯒꯨꯔꯤ ꯆꯠꯄꯗꯨꯗ ꯃꯥ ꯈꯔ ꯁꯦꯝꯔꯝꯕꯅꯦ ꯃꯥꯅ ꯃꯥꯒꯤ ꯌꯥꯒꯗ꯭ꯔꯅ ꯃꯥꯥ ꯇꯧꯔꯝꯕꯅꯤ ꯀꯩ
ꯢꯁ ꯇꯧꯋꯦ ꯇꯧꯋꯦꯍꯦ ꯑꯗꯣ ꯌꯥ ꯀꯃꯥꯏꯅ ꯇꯧꯕ꯭ꯔꯣ ꯔꯤꯄ꯭ꯂꯥꯏ
ꯂꯥꯏꯟ ꯂꯥꯢꯟ ꯐꯥꯎꯅꯗ꯭ꯔꯦꯌꯦ ꯃꯕꯥꯅꯤꯒꯤꯗꯣ ꯑꯍꯥ ꯃꯔꯛꯇ ꯂꯥꯏꯟ ꯇꯠꯈꯤꯕ
ꯃꯉꯥꯜꯂꯩꯃꯥꯗꯣ ꯑꯉꯥꯡ ꯅꯠꯇ꯭ꯔꯥꯕꯅꯦ
ꯍꯣꯏ ꯑꯍꯟ
ꯇ꯭ꯋꯦꯟꯇꯤ ꯐꯣꯔ ꯃꯇꯝꯗ ꯃꯥꯅ ꯇ꯭ꯋꯦꯟꯇꯤ ꯑꯦꯠ ꯍꯥꯏꯕ ꯍꯥꯏꯈ꯭ꯔꯕꯅꯤ ꯁꯤ ꯃꯔꯤ
ꯀ꯭ꯔꯤ ꯋꯥꯅꯤꯅꯦ
ꯍꯣꯢ
ꯃꯁꯛꯇꯤ ꯑꯍꯟ ꯃꯥꯟ ꯃꯁꯛꯇꯤ ꯑꯍꯟ ꯃꯥꯟꯗꯦ
ꯇ꯭ꯔꯥꯢ ꯇ꯭ꯔꯥꯏ ꯇꯧꯕꯤꯌꯣ ꯀꯥꯔꯤꯁꯨ ꯈꯪꯗꯦ ꯃꯉꯥꯜꯂꯩ ꯗ ꯑꯩꯈꯣꯏ ꯆꯠꯃꯤꯟꯅꯅꯕꯅꯤꯅꯦ ꯑꯗꯨꯃꯇꯝꯗ
ꯍꯪ ꯃꯥ ꯋꯥꯔꯤ ꯁꯥꯟꯅꯕꯗꯤ ꯅꯨꯡꯉꯥꯏꯀꯣ ꯃꯗꯨꯀꯣ
ꯍꯣꯏ ꯃꯤꯌꯥꯝ ꯐ꯭ꯔꯦꯟꯂꯤ ꯑꯣꯏꯕꯅꯤꯗ
ꯎꯝ
ꯇꯅꯤꯖꯥꯁꯨ ꯐꯖꯕ ꯃꯥꯗꯤ ꯂꯩꯗꯤ ꯂꯩ ꯃꯥꯥꯔꯥꯁꯤ ꯑꯃ
ꯅꯣꯏꯃꯜꯂꯦ ꯃꯥꯗꯨ
ꯑ ꯅꯣꯏ ꯕꯗꯨꯅ ꯔꯥꯁꯤ ꯑꯣꯏꯔꯝꯕ ꯌꯥꯏꯍꯦ
ꯅꯣꯏꯔꯒ ꯃꯤꯁꯨ ꯑꯃꯨꯛ ꯄꯤꯛꯃꯜꯂꯦ
ꯃꯤꯗꯤ ꯄꯤꯛꯑꯦ ꯑꯁ ꯃꯤꯗꯤ ꯑꯗꯨꯝ ꯐꯤꯠꯅꯤ ꯀꯩꯅꯣ ꯃꯤ ꯃꯤ ꯄꯤꯛꯑꯁꯨ ꯐꯤꯠ ꯑꯣꯏꯕ ꯈꯣꯏꯗꯨꯅꯦꯕ
ꯃꯤ ꯄꯤꯛ ꯃꯥꯜꯂꯦꯗ ꯑꯩꯈꯣꯏ ꯁꯤꯅꯤꯌꯔ ꯈꯣꯏꯗꯤ ꯐꯖꯕ ꯌꯥꯎꯋꯤꯅꯦ ꯑꯩ ꯂꯥꯛꯄ ꯃꯇꯝꯗ ꯑꯩꯈꯣꯏ ꯁꯤꯅꯤꯌꯔ ꯑꯣꯏꯔꯝꯕꯁꯤꯅ
ꯃꯥ ꯀꯣꯏꯁꯤꯔꯥ ꯇꯧꯔꯝꯕꯅꯦ ꯑꯗꯨ ꯑꯁ ꯂꯥꯏꯟ ꯌꯥꯗꯕꯤ ꯇꯣꯛꯈ꯭ꯔꯦ
ꯀꯅꯥꯗꯔꯣ ꯄꯥꯔꯤ ꯄꯥꯔꯤ ꯈꯣꯏꯔꯣ
ꯍꯣꯏ ꯄꯥꯔꯤ ꯀꯥꯡꯕꯨꯍꯣꯏꯗꯣ
ꯃꯣꯏꯁꯦ ꯃꯆꯤꯟ ꯈꯔ ꯌꯥꯝꯕꯅꯤꯅꯦ ꯄꯔꯤ ꯌꯥꯝ ꯐꯖꯩꯗ ꯑꯗꯨꯒ ꯃꯥꯏ ꯃꯅꯥꯎ ꯄꯤ ꯁꯨ ꯌꯥꯝ ꯐꯖꯩ ꯑꯗꯨꯒ ꯀꯅꯥ ꯀꯅꯥ ꯍꯥꯏ
ꯄꯔꯤꯗꯣ ꯅꯝꯕꯔꯁꯨ ꯂꯩ ꯍꯧꯖꯤꯛꯁꯨ ꯑꯗꯨꯝ ꯆꯦꯠꯄꯨꯗꯤ ꯇꯧꯔꯦ ꯑꯗꯣ ꯀꯣꯏꯅꯤꯡꯗ ꯍꯡꯁꯤꯔ ꯀꯣꯏꯕ ꯍꯩꯇꯕꯤ ꯇꯣꯛꯈ꯭ꯔꯕꯅꯤꯗ
ꯑꯗꯨꯗꯤ ꯅꯍꯥꯟꯉꯤ ꯅꯨꯄꯥ ꯂꯩꯗ ꯃꯥꯏ ꯅꯨꯄꯥ ꯀꯥꯎꯔꯦ
ꯑꯣ
ꯀꯅꯥꯅꯤ ꯑꯗꯨꯃꯥꯏꯅ ꯂꯝꯍꯦꯟꯕ ꯍꯥꯏꯕ꯭ꯔꯣ
ꯑꯥ ꯈꯔ ꯋꯥꯡ ꯆꯥꯎꯕꯗꯨꯔꯣ ꯒꯔꯤꯒ ꯊꯧꯕꯗꯣ
ꯍꯣꯏ ꯍꯣꯏ ꯁꯝ ꯁꯥꯡꯉꯒ ꯑꯥ ꯃꯦꯁꯤꯗꯒ ꯂꯥꯛꯄꯗꯣ ꯅꯍꯥꯟ ꯅꯍꯥꯟ ꯑꯦꯁ ꯑꯥꯏ ꯄꯤ ꯄꯤꯕ ꯃꯇꯝꯗ ꯑꯩꯈꯣꯏ ꯐꯥꯔꯁ ꯂꯥꯛꯄꯅꯦ ꯑꯦꯁ ꯑꯥꯏ ꯄꯤꯕ ꯃꯇꯝꯗ ꯑꯣꯖꯥꯕꯣ ꯀ ꯈꯔ ꯌꯦꯠꯅꯥꯈꯤꯕꯗꯣ
ꯑꯥ
ꯀꯥꯎꯈ꯭ꯔꯦ ꯃꯥꯏ ꯃꯤꯡꯗꯣ
ꯍꯧꯖꯤꯛ ꯅꯦꯄꯥꯂꯤ ꯅꯨꯄꯤꯗꯨ ꯈꯪꯕ꯭ꯔꯥ ꯄꯔꯤ ꯄꯔꯅꯤꯇꯥ ꯍꯥꯏꯕꯗꯣ ꯁꯄꯦꯛ ꯍꯥꯞꯄꯗꯨ
ꯄꯥꯗꯨꯕꯨ ꯀꯅꯥ ꯀꯅꯥꯅ ꯀꯣꯏ ꯔꯣꯍꯟꯅꯔ ꯀꯣꯏꯕꯒꯨꯝ ꯇꯧꯕꯅꯤꯅꯦ
ꯑꯁ ꯀꯣꯏꯕ ꯅꯠꯇꯦ ꯔꯨꯍꯟꯒ ꯑꯗꯨꯝ ꯃꯣꯏ ꯌꯨꯝ ꯅꯛꯅꯕꯤꯒꯤ ꯔꯣꯍꯟ ꯅꯠꯇꯦ